ꯍꯜꯂꯣ
ꯇꯥꯔꯕꯣ
ꯑꯥ ꯑꯦꯁꯀꯥꯅꯔ ꯑꯣꯏꯕꯤꯔꯕꯣ ꯁꯤꯕꯨ
ꯑꯥ ꯃꯥꯅꯦ ꯃꯥꯅꯦ ꯌꯦꯁꯀꯥꯡꯉꯣꯜꯅꯦ
ꯁꯣꯝꯅ ꯑꯦꯁꯀꯥꯔꯅꯣ ꯊꯣꯟꯈꯤꯕꯒꯤ ꯃꯇꯥꯡꯁꯦ ꯆꯥꯎꯔꯥꯛ ꯑꯦꯛꯖꯦꯛꯂꯤ ꯋꯥꯔꯤꯗꯣ ꯂꯤ ꯆꯥꯎꯧꯔꯥꯛꯄ ꯍꯥꯏꯔꯞ ꯁꯝꯂꯞꯅ ꯊꯝꯕꯤꯌꯨꯅꯦ ꯀꯔꯤ ꯀꯃꯥꯏꯅ ꯇꯧꯗꯅ ꯑꯦꯁꯀꯥꯅꯣꯔ ꯍꯥꯏꯕ ꯃꯤꯡꯁꯦ ꯊꯣꯟꯒꯦꯅ ꯈꯟꯒꯤꯕꯅꯣ ꯍꯥꯏꯕꯒꯤ ꯇꯥꯡꯗꯣ
ꯑꯥ ꯑꯗꯨꯒꯤꯗꯤ ꯌꯥꯝ ꯅꯨꯉꯥꯏ ꯋꯥꯔꯤꯅꯤ ꯑꯗꯨꯕꯨ ꯂꯤꯔꯒꯦ ꯑꯥ ꯑꯩꯗꯤ ꯑꯦꯅꯤꯃꯦ ꯌꯥꯝ ꯌꯦꯡꯕ ꯄꯥꯝꯃꯦꯕꯀꯣ ꯑꯦꯅꯤꯃꯦꯁꯦ ꯖꯄꯥꯟꯒꯤ ꯑꯗꯨꯗ ꯃꯥꯏ ꯃꯣꯏ ꯑꯦꯅꯤꯃꯦꯗ ꯃꯣꯏ ꯁꯚꯦꯟ ꯗꯦꯠꯂꯤ ꯁꯤꯟ ꯍꯥꯏꯅ ꯀꯦꯔꯦꯛꯇꯔ ꯑꯃ ꯂꯩꯌꯦꯕ ꯃꯥꯁꯤ ꯃꯦꯟ ꯀꯦꯔꯦꯛꯇꯔ ꯑꯣꯏꯖꯗ꯭ꯔꯁꯨ ꯁꯥꯏꯠ ꯀꯦꯔꯦꯛꯇꯔ ꯑꯣꯏꯔꯁꯨ ꯌꯥꯝꯅ ꯌꯥꯝꯅ ꯃꯑꯣꯡ ꯇꯥꯕ ꯌꯥꯝꯅ ꯗ ꯁꯤꯟ ꯑꯣꯐ ꯄ꯭ꯔꯥꯏꯠ ꯍꯥꯏꯕ꯭ꯔꯥ ꯑꯗꯨꯃꯥꯏꯅ ꯃꯥꯁꯦ ꯑꯦꯁ ꯀꯅꯣꯔ ꯍꯥꯏꯅ ꯊꯣꯟꯕꯅꯦꯕ ꯃꯥꯒꯤꯁꯤ ꯑꯩꯈꯣꯏꯒꯤ ꯂꯥꯏꯒꯤ ꯂꯥꯏꯒꯤ ꯄꯋꯔ ꯑꯃ ꯒꯣꯗꯂꯤ ꯄꯋꯔ ꯍꯥꯏꯇꯥꯔꯦ ꯂꯥꯏꯒꯤ ꯑꯃ ꯄꯥꯏꯕ ꯃꯤ ꯃꯥꯒꯤ ꯄꯋꯥꯔ ꯁꯛꯇꯤꯁꯦ ꯍꯥꯏꯇꯥꯔꯦ ꯂꯥꯏꯒꯤ ꯁꯛꯇꯤꯒ ꯃꯥꯟꯅꯕ ꯅꯠꯇ꯭ꯔꯒ ꯂꯥꯏꯒꯤ ꯁꯛꯇꯤꯗ ꯂꯧꯔꯛꯄ ꯑꯗꯨꯃꯥꯏꯅ ꯑꯣꯏꯕꯅꯤ ꯃꯥꯥꯏ ꯁꯛꯇꯤꯁꯦ ꯃꯥꯥꯏ ꯁꯛꯇꯤꯁꯦ ꯀꯃꯥꯏꯅ ꯇꯧꯏ ꯍꯥꯏ ꯀꯥꯟꯗ ꯅꯨꯡꯊꯤꯟ ꯍꯥꯏꯗꯤ ꯑꯌꯨꯛ ꯁꯨꯝ ꯐ꯭ꯔꯣꯝ ꯃꯣꯔꯅꯤꯡ ꯑꯌꯨꯛ ꯑꯌꯨꯛꯇꯒꯤ ꯅꯨꯡꯊꯤꯟꯐꯥꯎꯃꯩꯁꯦ ꯃꯥꯏ ꯁꯛꯇꯤꯁꯤꯗ ꯑꯗꯨꯝ ꯇꯞꯅ ꯇꯞꯅ ꯀꯥꯅꯦꯕ ꯅꯨꯡꯊꯤꯟꯒꯥꯡ ꯌꯧꯔꯀꯥꯟꯁꯤꯗ ꯃꯥꯁꯤ ꯄꯨꯔꯥ ꯀꯔꯤ ꯁꯝ ꯍꯥꯏꯗꯤ ꯏꯁꯣꯔꯃꯛꯅꯤ ꯍꯥꯏ ꯈꯟꯌꯥꯔꯦ ꯃꯤꯅ ꯀꯅꯥꯅꯁꯨ ꯃꯉꯣꯟꯗ ꯀꯩꯅꯣ ꯇꯧꯕ ꯉꯝꯃꯣꯏꯗꯕ ꯑꯗꯩ ꯑꯗꯨꯒꯤ ꯄꯣꯠꯇꯣ ꯌꯥꯝ ꯄꯣꯁ ꯇꯥꯒꯤꯕ ꯃꯣꯏ ꯃꯃꯤꯡꯁꯤꯁꯨ ꯄꯣꯁ ꯇꯥꯒꯤꯕ ꯑꯗꯨꯗꯩ ꯑꯗꯨꯗꯩ ꯑꯩꯅ ꯊꯝꯃꯒꯦ ꯍꯥꯏꯔ ꯑꯩꯅꯩꯅ ꯇꯧꯒꯤꯕ ꯑꯗꯨꯗ ꯑꯗꯨꯗ ꯑꯩꯅ ꯍꯣꯏ ꯑꯗꯒꯤ ꯖꯄꯥꯟꯗ ꯀꯣ ꯑꯩꯅꯁꯨ ꯈꯤꯇꯪ ꯃꯐꯝꯗꯨ ꯄꯥꯝꯕ ꯑꯣꯏꯕꯅꯤꯅ ꯑꯗꯨꯗ ꯃꯑꯣꯡꯗꯨ ꯇꯧꯒꯤ ꯑꯗꯨꯒꯤꯅꯤꯗ
ꯌꯥꯝ ꯅꯨꯡꯉꯥꯏꯖꯔꯦ ꯁꯣꯝꯒꯤ ꯃꯤꯡꯒꯤ ꯃꯇꯥꯡꯗ ꯆꯥꯎꯔꯥꯛꯄ ꯑꯃ ꯊꯝꯕꯤꯕꯒꯤꯗꯃꯛ ꯑꯗꯣ ꯁꯣꯝꯁꯦ ꯑꯦꯛꯖꯥꯝꯅ ꯀꯌꯥꯝ ꯀꯌꯥꯝ ꯋꯥꯠꯂꯤꯕꯅꯣ ꯀꯃꯥꯏꯅ ꯇꯧꯕꯅꯣ ꯃꯊꯪ ꯊꯥꯗ ꯑꯣꯏꯗꯣꯔꯤꯕ꯭ꯔꯥ ꯍꯟꯗꯛ ꯊꯥꯗ ꯑꯣꯏꯗꯣꯔꯤꯕ꯭ꯔꯥ
ꯑꯥ ꯊꯥ ꯑꯅꯤ ꯑꯍꯨꯝ ꯂꯩꯔꯒꯗꯤ ꯂꯩ ꯍꯣꯏ ꯑꯗꯨꯒꯤꯁꯨ ꯄꯥꯏꯔꯤ ꯍꯥꯏꯇꯥꯔꯦ꯫ ꯑꯦ ꯑꯗꯨ ꯍꯥꯏꯔꯒꯕꯨ ꯀꯩꯅꯣ ꯅꯤꯡꯁꯤꯡꯉꯦ ꯑꯗꯨ ꯍꯥꯏꯔꯒꯕꯨ ꯀꯩꯅꯣꯝꯇ ꯍꯪꯒꯦ ꯇꯧꯕꯅꯤ ꯌꯦ ꯅꯪꯅꯅꯦ ꯁꯄꯣꯁ ꯅꯪꯆꯁꯤ ꯊꯕꯛ ꯇꯧꯔꯦꯕꯀꯣ ꯅꯪ ꯊꯕꯛ ꯇꯧꯔꯦ ꯑꯗꯨꯒ ꯅꯪꯁꯦ ꯄꯩꯁꯥ ꯅꯨꯡꯁꯥ ꯀꯛ ꯀꯛ ꯊꯣꯛꯑꯦ ꯐꯖꯅ ꯌꯥꯔꯦ ꯅꯪꯁꯦ ꯌꯥꯝꯅ ꯏꯁꯇꯦꯕꯜ ꯍꯥꯏꯒꯗ꯭ꯔꯥ ꯑꯗꯨꯗ ꯄꯨꯟꯁꯤ ꯑꯃ ꯅꯨꯡꯉꯥꯏꯕ ꯄꯨꯟꯁꯤ ꯑꯃ
ꯑꯗꯨꯗꯤ ꯀꯔꯝꯕ ꯒꯣꯟꯇ꯭ꯣ
ꯎꯝ ꯍꯥꯏꯗꯤ ꯆꯠꯅꯤꯡꯕ ꯐꯥꯎꯒꯦ ꯅꯪꯒꯤ ꯐꯦꯚꯣꯔꯥꯏꯠ ꯅꯪ ꯅꯨꯡꯉꯥꯏꯖꯕ ꯀꯔꯝꯕ ꯑꯣꯏꯒꯦ ꯍꯥꯏꯕꯗꯣ ꯑꯩ ꯅꯪ ꯈꯪꯒꯦ ꯈꯜꯂꯝꯕꯅꯦ ꯑꯝꯇꯪꯅꯤ ꯍꯥꯏꯔꯛꯑꯣꯅꯦ
ꯑꯩꯅ ꯆꯠꯅꯤꯡꯕ ꯃꯐꯝ ꯆꯠꯄꯩ ꯃꯇꯥꯡꯁꯤꯗ ꯆꯍꯤꯁꯦ ꯀꯨꯟꯊ꯭ꯔꯥ ꯃꯉꯥ ꯁꯨꯗꯣꯛꯈ꯭ꯔꯦ ꯀꯥꯏꯅ ꯍꯥꯏꯁꯤꯅ ꯆꯍꯤꯊꯣꯏ ꯊꯕꯛꯀꯨꯝꯕ ꯇꯧꯕ ꯉꯥꯏꯕꯒꯤ ꯊꯦꯡꯈꯤꯕꯒꯤ ꯍꯥꯏꯅꯤꯡꯉꯤꯕ꯭ꯔꯥ ꯅꯪꯅ ꯍꯥꯏꯅꯤꯡꯉꯁꯤ ꯀꯩ ꯍꯥꯏꯅꯤꯡꯉꯤꯅꯣꯁꯨ ꯈꯪꯗ꯭ꯔꯦ ꯑꯗꯣ ꯑꯗꯨꯝ ꯑꯩꯅ ꯆꯠꯅꯤꯡꯕ ꯍꯥꯏꯔꯒꯕꯨꯗꯤ ꯃꯌꯥꯝꯅꯁꯨ ꯑꯗꯨꯝ ꯍꯥꯏꯅꯔꯤꯕ ꯁ꯭ꯋꯤꯖꯔꯂꯦꯟꯒꯨꯝꯕ ꯆꯠꯅꯤꯡꯉꯤꯀꯣ ꯑꯗꯒꯤ ꯑꯦꯁꯤꯌꯥꯗ ꯍꯥꯏꯔꯒꯗꯤ ꯑꯩꯅ ꯆꯠꯅꯤꯡꯕꯁꯦ ꯁꯦ ꯑꯗꯨꯝ ꯊꯥꯏꯂꯦꯟ ꯆꯠꯅꯤꯡꯉꯦ ꯑꯗꯣ ꯊꯥꯏꯂꯦꯟ ꯚꯁ ꯆꯠꯄꯗ ꯑꯩꯅ ꯌꯧꯅꯤꯡꯉꯛꯄꯁꯦ ꯚꯤꯌꯦꯠꯅꯥꯝ ꯌꯧꯅꯤꯡꯉꯛꯑꯦ ꯍꯥꯏꯗꯤ ꯊꯥꯏꯂꯦꯟ ꯃꯦꯟ ꯑꯣꯏꯅ ꯊꯥꯏꯂꯦꯟꯗ ꯆꯠꯂꯒꯁꯨꯀꯣ ꯑꯗꯣ ꯁꯨꯃꯥꯏꯅ ꯂꯩꯌꯦ ꯂꯝꯒꯤ ꯑꯣꯏꯅꯗꯤ ꯑꯗꯨꯒ ꯑꯇꯣꯞꯄ꯫ ꯗꯤ ꯊꯣꯏꯅ ꯍꯦꯛꯇ ꯁꯤꯃ ꯌꯥꯝ ꯆꯠꯅꯤꯡꯉꯦ ꯍꯥꯏꯕꯗꯤ ꯂꯩꯇꯦ ꯍꯥꯏꯕꯗꯤ ꯑꯗꯨꯒ ꯃꯥꯒꯤ ꯃꯐꯝ ꯃꯐꯝ ꯃꯐꯝꯗꯨꯒꯤ ꯐꯖꯕꯗꯣ ꯍꯥꯏꯕꯗꯤ ꯆꯩꯅꯥ ꯍꯥꯏꯔꯒ ꯆꯩꯅꯥꯁꯤꯗ ꯂꯣꯏꯅ ꯑꯩꯅ ꯆꯠꯅꯤꯡꯕ ꯅꯠꯇꯦꯕꯀꯣ ꯃꯥꯒꯤ ꯅꯝꯕ ꯁ꯭ꯄꯣꯠ ꯑꯃꯗꯣ ꯑꯗꯨꯃꯥꯏꯅꯗꯪ ꯆꯠꯅꯤꯡꯕꯗꯨ ꯑꯣꯏꯌꯦꯕ ꯑꯗꯨꯒ ꯍꯧꯖꯤꯛꯀꯤ ꯊꯥꯏꯂꯦꯟꯒꯨꯝꯕ ꯁ꯭ꯋꯤꯖꯔꯂꯦꯟꯒꯨꯝꯕꯁꯤꯗꯤ ꯑꯗꯨꯝ ꯃꯣꯏꯒꯤ ꯍꯣꯜ ꯀꯟꯇ꯭ꯔꯤꯗꯨꯃ ꯑꯗꯨꯝ ꯀꯣꯏꯅꯤꯡꯕꯒꯨꯝꯕ ꯌꯦꯡꯅꯤꯡꯕꯒꯨꯝꯕ ꯐꯥꯎꯕꯗꯨ ꯑꯣꯏꯌꯦꯕꯀꯣ ꯑꯗꯨꯒ ꯑꯇꯣꯞꯄ ꯃꯈꯩꯁꯤꯅ ꯑꯩꯅ ꯍꯧꯖꯤꯛ ꯍꯥꯏ ꯁꯃꯥꯏꯅ ꯑꯀꯛꯅꯕ ꯏꯁꯄꯣꯠ ꯌꯥꯝꯅ ꯃꯒꯨꯟ ꯂꯩꯕ ꯃꯐꯝ ꯑꯗꯨꯃꯥꯏꯅ ꯑꯣꯏꯅ ꯆꯠꯅꯤꯡꯉꯦ ꯑꯩꯒꯤ ꯑꯣꯏꯅꯗꯤ ꯑꯗꯣ ꯁꯣꯝꯒꯤꯁꯨ ꯁꯣꯝꯅ ꯆꯠꯅꯤꯡꯕ ꯑꯣꯔ ꯁꯨꯝ ꯆꯠꯀꯦꯅ ꯈꯟꯖꯕꯀꯣ ꯅꯣꯡꯃꯗꯤ ꯆꯠꯀꯅꯤ ꯀꯥꯏꯅ ꯈꯟꯖꯕ ꯀꯣꯏꯅꯤꯡꯕ ꯃꯐꯝ ꯂꯩꯔꯒꯗꯤ ꯍꯥꯏꯕꯤꯌꯨ ꯑꯗꯨꯒ ꯅꯪꯅ ꯂꯝꯗꯨꯕꯨ ꯄꯥꯝꯃꯤꯕꯒꯤ ꯃꯇꯥꯡꯗꯣ ꯑꯗꯨꯁꯨ ꯍꯥꯏ ꯍꯥꯏꯕꯤꯌꯨ꯫
ꯑꯣ ꯃꯣꯏꯁꯦ ꯑꯩꯅ ꯁ꯭ꯋꯤꯖꯔꯂꯦꯟ ꯁꯤꯁꯤ ꯄꯣꯁꯇꯤ ꯇꯥꯕꯅꯦ ꯑꯗꯣ ꯁ꯭ꯋꯤꯖꯔꯂꯦꯟꯒꯤ ꯀꯩꯗꯧꯕꯩ ꯆꯅꯤꯡꯕꯅꯣꯗꯤ ꯅꯪꯅ ꯍꯥꯏꯐꯦꯠꯇꯪꯒꯤ ꯄꯜꯂꯝꯗ꯭ꯔꯦ ꯑꯗꯣ ꯀꯣꯟꯅ ꯍꯪꯉꯒꯦ ꯑꯗꯨꯕꯨ ꯑꯩꯗꯤ ꯑꯩꯅ ꯍꯥꯏ ꯍꯥꯏꯗꯤ ꯉꯁꯥꯏꯒꯤꯗꯨꯣ ꯆꯍꯤ ꯀꯨꯟꯊ꯭ꯔꯥꯉꯥ ꯁꯨꯗꯔꯤꯕ ꯍꯥꯏꯗꯤ ꯆꯍꯤ ꯀꯨꯟꯊ꯭ꯔꯥꯉꯥ ꯃꯅꯨꯡꯗ ꯅꯪꯗꯤ ꯀꯩꯅꯣ ꯇꯧꯋꯦ ꯍꯥꯏꯗꯤ ꯄꯩꯁꯥ ꯅꯨꯡꯁꯥ ꯊꯕꯛꯥꯡ ꯏꯪꯈꯥꯡ ꯇꯧꯔꯦ ꯄꯩꯁꯥ ꯅꯨꯡꯁꯥ ꯐꯖꯅ ꯊꯣꯛꯑꯦ ꯍꯥꯏꯕꯒꯤ ꯋꯥꯔꯤꯅꯤꯗ ꯍꯥꯏꯗꯤ ꯆꯍꯤ ꯀꯨꯟꯊ꯭ꯔꯥꯉꯥꯒꯤ ꯃꯃꯟꯗ ꯑꯩ ꯑꯣꯏꯔꯗꯤ ꯑꯩꯅꯗꯤ ꯈ꯭ꯋꯥꯏ ꯑꯍꯥꯟꯕ ꯆꯠꯀꯦ ꯈꯜꯂꯤꯁꯤ ꯖꯄꯥꯟ ꯆꯠꯀꯦ ꯈꯜꯂꯤ ꯈꯜꯂꯦꯕꯀꯣ ꯑꯩꯁꯦ ꯃꯣꯏꯁꯤ ꯀꯩꯗꯧꯒꯦꯅ ꯍꯥꯏ ꯀꯥꯟꯗ ꯃꯣꯏꯁꯤ ꯌꯥꯝ ꯂꯨ ꯅꯥꯂꯦꯁꯨ ꯍꯥꯏ ꯌꯥꯝꯅ ꯌꯥꯝ꯫ ꯀ꯭ꯂꯤꯟ ꯑꯣꯏ ꯁꯝꯅ ꯍꯥꯏꯔꯒꯗꯤ ꯌꯥꯝꯅ ꯂꯨ ꯅꯥꯜꯂꯤ ꯑꯗꯒꯤ ꯏꯚꯟ ꯃꯣꯏꯒꯤ ꯀꯩꯅꯣꯁꯦ ꯗ꯭ꯔꯦꯟ ꯍꯥꯏꯗꯣꯏꯔꯥ ꯑꯃꯣꯠ ꯑꯀꯥꯏꯁꯦ ꯄꯥꯛ ꯄꯥꯛ ꯂꯪꯒꯗꯦ ꯑꯗꯒꯤ ꯍꯣꯏ ꯃꯣꯏ ꯄꯣꯄꯨꯂꯦꯁꯟꯁꯤ ꯑꯍꯟꯅꯗꯤ ꯈꯔ ꯌꯥꯝꯅꯗꯤ ꯑꯣꯏ ꯑꯩ ꯑꯉꯥꯡꯁꯤꯡ ꯃꯩ ꯑꯉꯥꯡꯁꯤꯡ ꯃꯈꯩꯁꯦ ꯈꯤꯇꯪꯗꯤ ꯋꯥꯅꯔꯦ ꯍꯥꯏꯗꯤ ꯃꯣꯏꯒꯤ ꯁꯝꯅ ꯍꯥꯏꯔꯗꯤ ꯕꯔꯠ ꯗꯦꯠ ꯔꯦꯁꯤꯌꯣ ꯍꯥꯏꯕ ꯍꯥꯏꯗꯤ ꯃꯤꯁꯦ ꯑꯍꯟꯅ ꯑꯣꯏꯅ ꯌꯥꯝꯅ ꯂꯩꯔꯦ ꯑꯗꯩ ꯑꯉꯥꯡꯁꯤ ꯈꯤꯇꯪ ꯋꯥꯠꯂꯛꯑꯕꯅꯤꯅ ꯃꯣꯏ ꯄꯣꯄꯨꯂꯦꯁꯟꯁꯤ ꯍꯟꯊꯔꯛꯄꯒꯤ ꯇꯥꯡꯀꯛꯇꯗꯤ ꯂꯩꯔꯦ ꯍꯣꯏ ꯑꯗꯨꯅ ꯑꯗꯨ ꯑꯣꯏꯔꯁꯨ ꯃꯣꯏ ꯑꯩꯅ ꯌꯥꯝꯅ ꯄꯥꯝꯖꯔꯤꯁꯦ ꯃꯣꯏ ꯁꯤ ꯐꯨꯗꯁꯦ ꯑꯌꯥꯝꯅꯗꯤ ꯂꯩꯌꯦꯕ ꯑꯗꯨꯗꯤ ꯑꯩ ꯁꯤ ꯐꯨꯗꯁꯦ ꯌꯥꯝꯅ ꯈꯣꯏꯗꯥꯗꯕꯅꯤꯅ ꯑꯩꯅ ꯀꯩꯅꯣ ꯇꯧꯔꯤꯁꯦ ꯃꯣꯏꯒꯤ ꯑꯊꯨꯝꯕ ꯑꯗꯒꯤ ꯃꯣꯏꯒꯤ ꯆꯥꯕ ꯊꯛ ꯃꯣꯏ ꯑꯆꯥꯊꯛ ꯈꯤꯇꯪ ꯃꯣꯏꯒꯤ ꯚꯦꯖ ꯅꯣꯟ ꯚꯦꯖ ꯁꯥ ꯉꯥ ꯁꯦꯝꯕꯁꯦ ꯑꯗꯒꯤ ꯃꯣꯏꯒꯤ ꯔꯥꯃꯦꯟ ꯔꯥꯃꯦꯟꯗꯁꯨ ꯃꯈꯜ ꯌꯥꯝ ꯂꯩ ꯎꯗꯣꯡꯒꯥꯡ ꯍꯥꯏꯕ ꯑꯗꯒꯤ ꯏꯁꯇ꯭ꯔꯤꯠ ꯇ꯭ꯔꯤꯠ ꯍꯥꯏꯗꯣꯏꯔꯥ ꯃꯣꯏꯁꯦ ꯇꯣꯀꯣ ꯌꯥꯃꯤꯒ ꯍꯥꯏꯕ ꯇꯣꯀꯣ ꯌꯥꯀꯤꯒ ꯍꯥꯏꯕ ꯈꯪꯗꯦꯅꯦ ꯃꯣꯏꯁꯦ ꯑꯗꯩ ꯍꯧꯖꯤꯛ ꯌꯥꯝ ꯆꯥꯟꯅꯩꯕ ꯃꯣꯏ ꯏꯁꯀ꯭ꯋꯤꯠ ꯍꯥꯏꯗꯣꯏꯔꯥ ꯀꯔꯤ ꯑꯃꯅꯤ ꯏꯁꯀ꯭ꯋꯤꯠꯁꯦ ꯀꯃꯥꯏ ꯍꯥꯏꯅꯤ ꯑꯗꯨꯗꯤ ꯈꯪꯗ꯭ꯔꯦ ꯑꯗꯨꯒꯒ ꯌꯥꯝꯅ ꯂꯩ ꯑꯗꯒꯤ ꯌꯥꯝꯅ ꯆꯠꯄ ꯅꯨꯡꯉꯥꯏꯕ ꯃꯣꯏꯒꯤ ꯃꯥꯎꯟ ꯐꯨꯖꯨ ꯍꯥꯏꯕ ꯃꯣꯏꯒꯤ ꯆꯤꯡ ꯑꯃ ꯂꯩꯌꯦꯕ ꯑꯗꯣ ꯃꯣꯏꯒꯤ ꯑꯣꯃꯟꯅꯤ ꯍꯥꯏ ꯇꯔꯦ ꯍꯥꯏꯗꯤ ꯑꯃꯨꯛꯇꯗꯤ ꯆꯠꯂꯨ ꯑꯉꯥꯡꯁꯨ ꯍꯩꯅꯕ ꯇꯥꯡꯀꯛ ꯀꯩꯅꯣ ꯆꯤꯡꯅꯤ ꯑꯗꯩ ꯑꯃꯁ ꯑꯗꯨꯅ ꯑꯃꯨꯛ ꯆꯦꯔꯤ ꯉꯥꯛꯇ ꯍꯧꯕ ꯆꯦꯔꯤ ꯉꯥꯛꯇ ꯍꯧꯕ ꯂꯩ ꯄꯔꯦꯡ ꯍꯥꯏꯇꯥꯔꯦ ꯑꯗꯨ ꯁꯌꯥꯝꯅ ꯅꯨꯡꯉꯥꯏꯕꯅꯦ ꯑꯗꯨꯝꯕꯗꯣ ꯑꯗꯩ ꯃꯊꯪꯁꯤ ꯃꯊꯪꯁꯤ ꯀꯥꯏ ꯆꯠꯀꯦ ꯈꯜꯂꯤ ꯍꯥꯏ ꯀꯥꯟꯗ ꯌꯨꯔꯣꯞ ꯅꯪꯅ ꯍꯥꯏꯕ ꯁ꯭ꯋꯤꯖꯔꯂꯦꯟꯗꯣ ꯑꯩ ꯆꯠꯀ‌‌ꯦꯗꯤ ꯈꯜꯂꯦꯕꯀꯣ ꯁ꯭ꯋꯤꯖꯔꯂꯦꯟꯁꯦ ꯏꯟꯉꯤ ꯑꯗꯒꯤ ꯃꯣꯏ ꯃꯤꯠꯇꯨꯁꯨ ꯅꯨꯡ ꯆꯥꯕ ꯊꯛꯄꯁꯤꯁꯨ ꯌꯥꯝꯅ ꯌꯥꯝꯅ ꯐ꯭ꯔꯦꯁ ꯑꯣꯏꯕ ꯉꯥꯛꯇꯥ ꯁ꯭ꯋꯤꯖꯔꯂꯦꯟꯁꯦ ꯃꯣꯏ ꯃ‌ꯣꯏꯁꯤ ꯄꯤꯛꯑꯁꯨ ꯂꯝꯗꯨ ꯄꯤꯛꯑꯁꯨ ꯑꯗꯩ ꯖꯄꯥꯟꯅ ꯑꯃꯨꯛ ꯃꯣꯏꯒꯤ ꯈ꯭ꯋꯥꯏ ꯅꯨꯡꯉꯥꯏꯁꯦ ꯃꯣꯏ ꯇꯤꯞ ꯀꯜꯆꯔꯁ
ꯃꯤꯁꯤ ꯌꯥꯝꯅ ꯔꯦꯁꯄ‌ꯦꯛꯐꯨꯜ‌ꯗ ꯇꯔꯤꯠ ꯇꯧꯕꯤ
ꯑꯗꯣ ꯅꯪꯅ ꯑꯃꯨꯛꯀꯗꯤ ꯈꯜꯂꯤꯦ ꯅꯪꯒꯤ ꯅꯪꯒꯤ ꯅꯪꯅ ꯁ꯭ꯋꯤꯖ꯭ꯔꯂꯦꯟ ꯍꯥꯏꯐꯦꯠ ꯍꯥꯏꯔꯛꯄꯗꯣ ꯑꯩ ꯀꯩꯅꯣꯝ ꯈꯛꯇꯤ ꯍꯪꯒꯦꯗ ꯈꯜꯂꯝꯕꯅꯤ ꯍꯥꯏꯗꯤ ꯅꯪꯅ ꯈ꯭ꯋꯥꯏ ꯍꯥꯟꯅ
ꯃꯈꯣꯏ ꯍꯥꯟꯅ ꯁꯨꯖꯤꯜꯂꯦ ꯑꯗꯨꯗꯩꯗꯅꯤ ꯁ꯭ꯋꯤꯖꯔꯂꯦꯟꯁꯦ ꯑꯩꯅ ꯁ꯭ꯋꯤꯖꯔꯂꯦꯟꯗ ꯑꯍꯥꯟꯕ ꯍꯥꯏꯕꯒꯤ ꯃꯇꯥꯡꯁꯦ ꯁ꯭ꯋꯤꯖꯔꯂꯦꯟ ꯍꯥꯏꯔꯛꯄ ꯃꯇꯝꯁꯤꯗ ꯑꯩꯒꯤ ꯃꯤꯠꯇ ꯎꯕꯁꯦ ꯑꯁꯪ ꯑꯃꯥꯟ ꯑꯔꯨ ꯏꯁꯤꯡ ꯆꯦꯟꯕꯀꯣ ꯆꯤꯡ ꯃꯣꯏꯒꯤ ꯃꯦꯟ ꯑꯣꯏꯅ ꯆꯤꯡꯒꯨꯝꯕ ꯑꯗꯒꯤ ꯌꯨꯝꯂꯩ ꯀꯩꯔꯩ ꯌꯥꯝ ꯅꯥꯟꯅ ꯅꯥꯟꯅ ꯂꯩꯕꯗꯣꯀꯣ ꯃꯁꯥ ꯅꯥꯟꯅ ꯃꯁꯥ ꯅꯥꯜꯂꯦ ꯍꯥꯏꯔꯒꯁꯨ ꯍꯣꯏ ꯖꯄꯥꯟꯁꯨ ꯅꯥꯜꯂꯦ ꯍꯥꯏꯕꯅ ꯅꯥꯟꯗꯦ ꯍꯥꯏꯕ ꯑꯗꯨ ꯅꯠꯇꯦ ꯖꯄꯥꯟꯁꯨ ꯅꯥꯜꯂꯤ ꯇꯧꯕꯇꯕꯨ ꯖꯄꯥꯟꯁꯤꯗ ꯑꯩꯅ ꯈꯤꯇꯪ ꯖꯄꯥꯟꯁꯤꯁꯨ ꯈꯜꯂꯝꯃꯦꯕꯀꯣ ꯅꯪꯒꯤ ꯃꯑꯣꯡꯗꯨꯒ ꯑꯩꯅ ꯈꯤꯇꯪ ꯍꯥꯏꯔꯛ ꯀꯝꯄꯌꯔ ꯇꯧꯔꯛꯀꯦꯕ ꯑꯩꯅ ꯖꯄꯥꯟꯁꯤꯗꯒꯤ ꯁ꯭ꯋꯤꯖꯔꯂꯦꯟꯟꯅ ꯍꯦꯟꯅ ꯄꯥꯝꯈ꯭ꯔꯤꯁꯦ ꯀꯩꯒꯤꯅꯣ ꯍꯥꯏꯕ ꯃꯇꯝꯁꯤꯗ ꯖꯄꯥꯟꯒꯤ ꯑꯥ ꯀꯩ ꯍꯥꯏꯅꯤ ꯃꯣꯏꯒꯤ ꯂꯥꯏꯐ ꯏꯁꯇꯥꯏꯜꯁꯤꯀꯣ ꯍꯥꯏꯗꯤ ꯌꯥꯝꯅ ꯃꯁꯥꯒꯤ ꯃꯁꯥꯒꯤ ꯊꯕꯛꯁꯤꯗ ꯌꯥꯝ ꯐꯣꯀꯁ ꯇꯧꯅꯕꯗꯣꯀꯣ ꯃꯁꯥꯒꯤ ꯐꯣꯀꯁ ꯇꯧꯅꯕꯁꯤꯅ ꯉꯁꯥꯏꯒꯤ ꯑꯗꯨꯃꯥꯏꯅ ꯊꯪꯅꯕ ꯃꯤ ꯑꯃ ꯗ ꯌꯥꯝ ꯀꯟꯅ ꯃꯉꯣꯟꯗ ꯀꯩ ꯍꯥꯏꯅꯤ ꯏꯟꯇ꯭ꯔꯦꯁ ꯂꯩꯅꯗꯕꯤꯗꯣ ꯃꯥꯏ ꯃꯥꯏ ꯊꯕꯛ ꯇꯧꯐꯝ ꯊꯣꯛꯄ ꯈꯛꯇꯪ ꯇꯧꯔꯒ ꯂꯩꯕꯗꯣ ꯑꯗꯨꯃꯥꯏꯅ ꯇꯧꯅꯕꯗꯒꯤ ꯊꯕꯛꯁꯤ ꯑꯃꯔꯣꯝꯗ ꯐꯩ ꯑꯃꯔꯣꯝꯗꯗꯤ ꯑꯩ ꯄꯥꯝꯕ ꯋꯥꯠꯂꯦꯕꯀꯣ ꯍꯥꯏꯕꯗꯤ ꯍꯦꯟꯅ ꯗꯤꯞ ꯑꯣꯏꯅ ꯈꯪꯒꯦ ꯍꯥꯏꯔꯀꯥꯟꯁꯤꯗ ꯈꯪꯕꯗ ꯈꯤꯇꯪ ꯋꯥꯕꯗꯣ ꯍꯥꯏꯗꯤ ꯑꯩꯅ ꯀꯩꯅꯣꯝꯃ ꯈꯪꯕ ꯍꯪꯒꯦ ꯇꯧꯔꯁꯨ ꯑꯗꯨꯗ ꯃꯤꯁꯦ ꯕꯤꯖꯤ ꯑꯣꯏꯔ ꯂꯩꯔꯗꯤ ꯅꯪ ꯑꯃꯨꯛ ꯑꯅꯤꯔꯛꯇꯤ ꯍꯪꯉꯝꯕ ꯌꯥꯏ ꯑꯗꯨꯗꯒꯤꯗꯤ ꯅꯨꯡꯉꯥꯏꯔꯛꯇꯗꯅꯀꯣ ꯑꯗꯨꯒ ꯑꯩ ꯁꯨꯝ ꯌꯦꯡꯕꯗ ꯑꯩꯅ ꯄꯥꯝꯕꯒꯤ ꯁꯤꯅꯔꯤꯁꯤꯒ ꯖꯄꯥꯟꯒꯤ ꯁꯤꯅꯔꯤꯁꯤꯒ ꯈꯤꯇꯪ ꯁꯤꯨꯖꯤꯟꯅꯕ ꯋꯥꯠꯂꯦꯕꯀꯣ ꯖꯄꯥꯟꯒꯤ ꯃꯐꯝ ꯈꯨꯗꯤꯡꯃꯛ ꯀꯩꯅꯣ ꯑꯣꯏꯔꯤꯗꯦ ꯍꯥꯏꯕꯒꯤ ꯋꯥ ꯅꯠꯇꯕ ꯐꯖꯕ ꯃꯐꯝꯗ ꯑꯩ ꯂꯩꯔꯒꯁꯨ ꯑꯣꯕꯔ ꯑꯣꯜ ꯌꯦꯡꯉꯀꯥꯟꯁꯤꯗ ꯁ꯭ꯋꯤꯖꯔꯂꯦꯟꯁꯤꯅ ꯒ꯭ꯔꯤꯅꯔꯤ ꯑꯣꯏ ꯁꯤꯅꯤꯛ ꯕ꯭ꯌꯨꯇꯤ ꯌꯥꯝ ꯑꯣꯏ ꯍꯥꯏꯇꯥꯥꯔꯦꯀꯣ ꯑꯗꯨꯒ ꯖꯄꯥꯟꯁꯤꯅ ꯑꯩ ꯋꯥꯈꯜꯗ ꯈꯤꯇꯪ ꯕꯣꯔ ꯑꯣꯏꯕꯩ ꯇꯥꯏꯞꯇꯣ ꯇꯧꯕꯗꯣ ꯍꯥꯏꯕꯗꯤ ꯃꯣꯏꯒꯤ ꯃꯤ ꯅꯨꯡꯉꯥꯏꯊꯣꯛꯄꯒꯤ ꯑꯣꯔ ꯃꯤ ꯑꯃꯒ ꯑꯃꯒ ꯀꯩ ꯍꯥꯏꯅꯤ ꯏꯟꯇꯔꯦꯛꯁꯟꯒꯤ ꯄ꯭ꯔꯣꯒ꯭ꯔꯥꯝ ꯊꯕꯛꯀꯨꯝꯕꯁꯦ ꯈꯤꯇꯪ ꯋꯥꯠꯅ ꯂꯩꯕꯗꯣ ꯍꯥꯏꯗꯤ ꯃꯥꯏ ꯃꯥꯏ ꯃꯊꯧ ꯃꯁꯛ ꯈꯪꯅ ꯆꯠꯅꯈꯤꯕꯒꯤ ꯑꯃꯒꯤ ꯊꯕꯛꯇ ꯃꯈꯨꯠ ꯊꯤꯟꯖꯤꯟꯅꯗꯕꯒꯤ ꯍꯥꯏꯇꯥꯔꯦꯀꯣ ꯑꯗꯨ ꯑꯗꯨꯃꯥꯏꯅ ꯇꯧꯕꯗꯨꯒꯤ ꯑꯩꯉꯣꯟꯗ ꯈꯤꯇꯪ ꯕꯣꯔ ꯑꯣꯏꯅ ꯈꯟꯕ ꯑꯗꯣ ꯑꯗꯨꯃꯥꯏꯅ ꯇꯧꯋꯦꯕ ꯖꯄꯥꯟꯁꯦ ꯑꯗꯨꯅꯤ ꯁ꯭ꯋꯤꯖꯔꯂꯦꯟꯒꯤ ꯍꯥꯏꯔꯒꯅ ꯑꯗꯨꯝ ꯍꯦꯛ ꯍꯥꯏꯕꯒ ꯐ꯭ꯔꯦꯁ ꯑꯣꯏꯅ ꯑꯗꯨꯝ ꯎꯕꯗꯣ ꯏꯁꯤꯡ ꯑꯔꯨꯕ ꯏꯁꯤꯡꯒꯨꯝꯕ ꯆꯦꯟꯕꯒꯤ ꯃꯈꯣꯟꯒꯨꯝꯕ ꯇꯥꯕ ꯆꯤꯡ ꯐꯖꯕꯒꯨꯝꯕ ꯑꯗꯒꯤ ꯈꯪꯗꯦ ꯃꯥꯒꯤ ꯑꯗꯨꯒꯨꯝꯕ ꯑꯣꯏꯅ ꯎꯏꯌꯦꯕ ꯒ꯭ꯔꯤꯅꯔꯤ ꯑꯣꯏꯕ ꯄꯣꯠꯁꯤꯅ ꯍꯦꯟꯕꯒꯤ ꯇꯥꯏꯞꯇ ꯑꯣꯏꯅ ꯎꯕꯗꯣ ꯑꯗꯨꯒ ꯑꯩꯅ ꯊꯥꯏꯂꯦꯟ ꯍꯥꯏꯔꯤꯁꯤꯅ ꯀꯩꯒꯤꯅꯣ ꯍꯥꯏꯕꯗ ꯑꯩꯈꯣꯏꯁꯦ ꯑꯦꯁꯤꯌꯥꯒꯤ ꯃꯐꯝ ꯑꯃꯗ ꯁꯛ ꯆꯨꯗꯤ ꯃꯥꯟꯅꯗꯣꯏꯅꯤꯗꯅꯀꯣ ꯊꯥꯏꯂꯦꯟ ꯑꯣꯏꯔꯒꯗꯤ ꯑꯗꯨꯗ ꯆꯠꯄ ꯃꯇꯝꯗ ꯀꯩ ꯍꯥꯏꯅꯤ ꯀꯃꯥꯏꯅ ꯅꯪꯅꯥ ꯑꯦꯛꯁꯄꯤꯔꯤꯌꯦꯟꯁ ꯑꯃ ꯇꯧꯅꯤꯡꯕꯗꯣ ꯁꯝꯅ ꯍꯥꯏꯔꯕꯗ ꯏꯟꯗꯤꯌꯥ ꯃꯅꯨꯡꯗ ꯑꯩꯈꯣꯏ ꯆꯠꯄ ꯃꯇꯝꯗ ꯁꯛꯁꯨꯨ ꯇꯣꯉꯥꯟꯕꯅꯤꯅ ꯑꯗꯨꯝ ꯈꯤꯇꯪ ꯈꯪꯉꯤꯗꯅꯀꯣ ꯍꯧꯛꯇꯤ ꯃꯤꯅꯧꯅꯤ ꯁꯤꯗꯤ ꯐꯣꯔꯦꯟꯗꯒꯤ ꯂꯥꯛꯄꯅꯤ ꯍꯥꯏꯕꯗꯤ ꯋꯥꯈꯟꯗꯣ ꯃꯣꯏꯒꯤ ꯁꯛꯁꯨ ꯑꯗꯨꯣ ꯃꯥꯟꯅꯗ꯭ꯔꯅꯤꯅ ꯑꯗꯣ ꯑꯗꯨꯃꯥꯏꯅ ꯑꯦꯁꯤꯌꯥꯒꯤ ꯃꯐꯝ ꯑꯃꯗ ꯆꯠꯄꯗ ꯑꯩꯈꯣꯏꯁꯦ ꯀꯃꯥꯏꯅ ꯑꯦꯛꯁꯄꯤꯔꯤꯌꯦꯟꯁ ꯇꯧꯖꯅꯣ ꯍꯥꯏꯕꯗꯨ ꯑꯗꯨꯕꯨ ꯈꯪꯅꯤꯡꯕ ꯑꯗꯨꯒ ꯑꯇꯣꯞꯄ ꯑꯃꯅ ꯃꯣꯏꯁꯦ ꯇꯨꯔꯤꯁ ꯁ꯭ꯄꯣꯠꯁꯦ ꯌꯥꯝꯅ ꯂꯩ ꯍꯥꯏꯔꯦ ꯍꯥꯏꯇꯥꯔꯦꯀꯣ ꯑꯗꯨꯒ ꯋꯦꯜꯀꯃꯤꯡꯁꯨ ꯌꯥꯝ ꯑꯣꯏꯕꯗꯣ ꯃꯤ ꯃꯈꯩꯁꯦ ꯑꯗꯒꯤ ꯃꯣꯏꯒꯤ ꯁꯤ ꯐꯨꯗ ꯑꯩꯅ ꯌꯥꯝ ꯄꯥꯝꯖꯕꯁꯦ ꯑꯗꯨꯅꯦ ꯊꯥꯏꯂꯦꯟꯒꯤ ꯑꯩꯅ ꯆꯠꯅꯤꯡꯕꯁꯦ ꯍꯥꯏꯗꯤ ꯃꯣꯏꯒꯤ ꯐꯨꯗ ꯀꯜꯆꯔꯁꯦ ꯂꯣꯏ ꯇꯦꯁ ꯇꯧꯅꯤꯡꯕꯗꯣ ꯐꯨꯗ ꯀꯜꯆꯔꯗ ꯌꯥꯝꯅ ꯏꯟꯇꯔꯦꯁ ꯂꯩꯕ ꯃꯤꯗꯣ ꯑꯣꯏꯖꯩꯕꯀꯣ ꯇꯪꯉꯒ ꯂꯣꯏ ꯌꯦꯡꯅꯤꯡꯕꯗꯣ ꯄꯥꯝꯕ ꯄꯥꯝꯗꯕꯅꯝ ꯑꯣꯏꯔꯁꯨ ꯑꯗꯨꯅꯦ ꯑꯗꯨꯗꯨꯃꯥ ꯑꯣꯏꯔꯦ ꯑꯗꯨꯒ ꯍꯣꯏ ꯑꯗꯨꯅꯦ ꯑꯗꯨꯅ ꯑꯗꯨꯃꯥꯏꯅ ꯇꯧꯗꯅ ꯏꯁꯥꯒꯤ ꯑꯣꯏꯅꯗꯤ ꯃꯥꯁꯦ ꯑꯩꯅ ꯑꯗꯨꯃꯥꯏꯅ ꯈꯟꯈꯤꯕ ꯍꯥꯏꯇꯥꯔꯦ ꯑꯗꯨꯅꯦ ꯋꯥꯔꯤ ꯍꯥꯏꯕꯨ
ꯑꯗꯣ ꯊꯦꯡꯁꯨ ꯊꯦꯡꯉꯦ ꯅꯪ ꯄꯣꯊꯥꯅꯕ
ꯑꯣ ꯍꯣ ꯍ‌ꯣ
ꯎꯝ
ꯊꯃꯒ‌ꯦ ꯊꯧꯃꯒ‌ꯦ